ꯑꯧ ꯐꯣꯟ ꯇꯧꯔꯛꯇꯕꯖꯨ ꯀꯨꯏꯔꯦ ꯀꯃꯥꯏ ꯇꯧꯔꯤ ꯊꯦꯡꯅꯈꯤꯗꯕꯖꯨ ꯀꯨꯏꯔꯦ ꯑꯗꯨꯝ ꯎꯪ ꯅꯪꯕꯨ ꯌꯨꯝꯗ ꯂꯩꯕ꯭ꯔꯣ ꯍꯧꯖꯤꯛ ꯁꯤꯕꯨ ꯀꯥꯏꯗ ꯂꯩꯔꯤꯒꯦ
ꯌꯨꯝꯗ ꯂꯩ ꯅꯍꯥꯋꯥꯏ ꯄꯨꯜꯂꯤꯉꯩꯗꯗꯤ ꯉꯍꯥ ꯂꯩꯇꯅ ꯆꯥꯃꯤꯟꯅ ꯊꯛꯃꯤꯟꯅ ꯆꯠꯃꯤꯟꯅꯗꯅ ꯍꯥ ꯂꯥꯡꯃꯤꯟꯅ ꯅꯨꯡꯉꯥꯏꯔꯝꯃꯤ ꯍꯧꯖꯤꯛ
ꯎꯝ ꯃꯥꯅꯦ ꯊꯕꯛ ꯑꯩꯖꯦ ꯃꯤꯑꯣꯏꯕꯒꯤ ꯄꯨꯟꯁꯤ ꯈꯣꯡꯆꯠ ꯑꯩꯖꯦ ꯁꯨꯝ ꯆꯠ ꯄꯅꯤꯅ ꯍꯥꯟ ꯂꯩꯔꯤꯕ ꯄꯨꯟꯃꯤꯟꯅꯔꯝꯕ ꯁꯤꯡꯗꯣ ꯑꯗꯨꯝ ꯂꯩꯃꯤꯟꯅꯕꯗꯤ ꯌꯥꯗꯕꯅꯤꯅ ꯃꯥ ꯃꯥꯒꯤ ꯍꯤꯡꯅꯕ ꯂꯝꯕꯤ ꯊꯤꯔꯛꯄꯗ ꯀꯥꯏꯅꯕ ꯍꯥꯏꯖꯦ ꯍꯧꯅ ꯁꯥꯅꯤ ꯅꯠꯇ꯭ꯔꯣ
ꯊꯦꯡꯅꯔꯤꯖꯤ ꯀꯥꯏꯅꯅꯕꯅꯤ ꯏꯌꯥꯝꯕ ꯅꯠꯇ꯭ꯔꯥ ꯃꯦꯃꯣꯔꯤ ꯂꯩꯍꯧꯅꯕꯅꯤ ꯁꯤ ꯀꯥꯎꯅꯗꯕꯤ ꯁꯤꯡꯉꯩ ꯑꯈꯣꯏꯒꯤꯒꯤ ꯖꯦꯅꯦꯔꯦꯁꯟꯁꯤꯗ ꯁꯤꯒꯤ ꯃꯔꯤꯖꯦ ꯀꯥꯏꯅꯗ ꯅꯨꯡꯁꯤꯅꯅ ꯂꯩꯍꯧꯕ ꯂꯩꯃꯤꯠ ꯍꯥꯏꯔꯒ ꯊꯥꯡ ꯁꯠꯅꯗꯅ ꯅꯨꯡꯁꯤ ꯀꯥꯏꯅꯒꯤꯕ ꯃꯤꯖꯨ ꯁꯨꯝ ꯌꯥꯎꯗꯕꯗꯤ ꯅꯠꯇꯦꯕ ꯀꯔꯤ ꯍꯥꯏꯅꯤ ꯃꯥꯒꯤ ꯌꯥꯅꯗꯕ ꯅꯦꯆꯔ ꯈꯔ ꯂꯩ ꯋꯥꯗꯨꯗꯒꯤꯒ ꯃꯤꯖꯦ ꯅꯨꯡꯁꯤꯅꯔꯛꯇꯕ ꯃꯔꯝ ꯈꯔꯗꯒꯤ ꯑꯗꯨ ꯊꯣꯛꯇꯕ ꯅꯨꯡꯁꯤ ꯆꯥꯟꯅꯅ ꯍꯤꯡꯃꯤꯟꯅꯕ ꯃꯤ ꯑꯃꯒ ꯃꯤ ꯑꯃꯒꯒꯤ ꯃꯔꯛꯇ ꯏꯌꯥꯝꯕ ꯁꯤ ꯑꯈꯣꯏꯒꯤ ꯃꯤꯑꯣꯏꯕ ꯒꯤ ꯑꯣꯏꯅ ꯑꯈꯣꯏꯅ ꯑꯣꯏꯖꯕꯖꯦ ꯈꯤꯇꯪ ꯊꯥꯗꯣꯛꯑꯗꯤ ꯁꯤ ꯀꯨꯝꯕꯁꯦ ꯂꯣꯏ ꯐꯗꯧ ꯖꯥꯠꯅꯤꯗ ꯖꯕ ꯑꯣꯏꯖꯕ ꯊꯤꯕ ꯍꯥꯏꯕ ꯄꯣꯠꯁꯤꯗꯒꯤ ꯑꯣꯏꯔꯛꯄꯥ ꯉꯥꯇ ꯑꯣꯏꯌꯦꯕ
ꯃꯥꯅꯤ ꯈꯨꯏ ꯃꯤꯑꯣꯏꯕꯅ ꯑꯈꯣꯏꯒꯤ ꯄꯤꯊ꯭ꯔꯤꯕꯤꯗ ꯂꯥꯛꯏꯖꯦ ꯑ ꯅꯨꯡꯁꯤꯅꯔꯨꯔꯣ ꯏꯁꯣꯔꯅ ꯊꯥꯔꯛꯏꯖꯤ ꯑꯔꯩ ꯂꯩꯇ ꯍꯤꯡꯃꯤꯟꯅꯗꯨꯅ ꯇꯥꯅꯔꯨꯔꯣꯅ ꯊꯥꯔꯛꯏꯅꯤ ꯅꯠꯇ꯭ꯔꯥ ꯀꯣꯏ ꯃꯁꯦꯟ ꯁꯤꯗ ꯅꯨꯡꯁꯤꯅꯗꯕ ꯕ ꯍꯦꯟꯒꯠꯅꯕ ꯊꯕꯛ ꯇꯧꯕ ꯑꯗꯩ ꯃꯤ ꯑꯝꯅ ꯑꯃꯕꯨ ꯌꯦꯡꯊꯤꯅꯕꯩ ꯊꯕꯛꯁꯦ ꯈꯣꯏ ꯃꯤꯑꯣꯏꯕ ꯃꯁꯦꯟꯗ ꯊꯣꯛꯏꯅꯦꯕ ꯑꯈꯣꯏ ꯃꯤꯑꯣꯏꯕꯒꯤ ꯋꯥꯈꯜ ꯍꯥꯏꯁ ꯀꯌꯥꯃꯨꯛ ꯐꯠꯇꯒꯦꯁꯦ
ꯁꯥꯟꯇꯤ ꯐꯪꯒꯦꯗꯤ ꯏꯌꯥꯝꯕ ꯕꯨꯙꯤꯖꯝꯒꯤ ꯂꯥꯔꯤꯛ ꯄꯥꯕ ꯄꯨꯅꯝ ꯊꯥꯗꯣꯛꯄ ꯑꯣꯏꯖꯕ ꯊꯥꯗꯣꯛꯄ ꯖꯥꯏꯅꯤꯖꯝ ꯕꯨꯙꯤꯖꯝꯒꯤ ꯂꯥꯏꯔꯤꯛ ꯄꯥꯕꯁꯤꯅ ꯈ꯭ꯋꯥꯏ ꯁꯥꯟꯇꯤꯗꯤ ꯐꯪꯕ ꯑꯣꯏꯖꯕ ꯄꯨꯝꯅꯃꯛ ꯊꯥꯗꯣꯛꯄꯀꯣ ꯑꯩꯉꯣꯟꯗ ꯂꯨꯄꯥ ꯄꯩꯁꯥ ꯂꯩꯒꯦꯔꯥ ꯂꯩꯔꯣꯏꯔꯥ ꯑꯩꯒꯤ ꯑꯣꯏꯕ ꯑꯩꯒꯤ ꯅꯨꯡꯉꯥꯏꯅꯕ ꯄꯨꯟꯁꯤ ꯃꯍꯤꯡ ꯑꯝꯗ ꯍꯤꯡꯅꯕ ꯍꯣꯠꯅꯕ
ꯎꯝ
ꯅꯗꯤ ꯈ꯭ꯋꯥꯏꯗꯒꯤ ꯐꯕ ꯃꯍꯤꯡꯗꯤ ꯑꯣꯏ ꯌꯥꯝꯕ ꯑꯗꯣ ꯍꯧꯖꯤꯛ ꯀꯤ ꯆꯠꯂꯖꯨ ꯄꯨꯟꯁꯤ ꯃꯍꯤꯡꯖꯤꯗꯗꯤ ꯕꯨꯙꯤꯖꯝꯒꯤ ꯀꯩꯅꯣꯖꯦ ꯌꯥꯔꯛꯇꯦ ꯃꯤꯌꯥꯝꯕ ꯇꯨꯡꯗ ꯊꯤꯖꯤꯜꯂꯨꯅꯤ ꯆꯥꯕꯩ ꯊꯛꯄꯒꯤ ꯑꯉꯥꯡꯒꯤ ꯚꯦꯟ ꯕꯔꯥꯒꯤ ꯁ꯭ꯀꯨꯜ ꯆꯠꯄꯒꯤ ꯐꯤꯒ ꯍꯥꯢꯔꯛꯀꯅꯤ ꯃꯊꯥꯖꯤ ꯌꯨꯝ ꯁꯥꯕꯅꯤꯅ ꯈꯤꯇꯪ ꯍꯥꯢꯗꯤ ꯃꯤꯖꯦ ꯑꯗꯨꯝ ꯆꯨꯝꯅ ꯆꯠꯄꯖꯦ ꯉꯝꯃꯛꯇꯕꯖꯥꯠꯅꯤꯅ ꯑꯗꯨꯝ ꯈꯣꯢꯅꯤꯡꯉꯛꯄ ꯖꯠꯅꯤ ꯃꯤꯌꯥꯝꯕ
ꯍꯣꯢꯅꯦ ꯃꯥꯅꯦ ꯍꯤꯡꯅꯕ ꯂꯝꯕꯤꯗ ꯑ ꯆꯪꯉꯛꯑꯕꯅꯤꯅ ꯌꯨꯝꯕꯜꯂꯝꯕꯤꯗ ꯈꯣꯡꯗꯥꯔꯨꯔꯕꯅꯦ ꯃꯆꯥ ꯁꯦꯝꯗ ꯌꯥꯔꯛꯑꯣꯢ ꯏꯃꯨꯡꯒꯤ ꯆꯥꯅ ꯊꯛꯅꯕ ꯃꯥꯒꯤ ꯅꯨꯄꯤꯒꯤ ꯃꯅꯤꯡ ꯊꯨꯡꯍꯟꯗꯕ ꯌꯥꯔꯣꯢ ꯅꯠꯇ꯭ꯔꯥ ꯍꯥꯢꯗꯤ ꯃꯥꯅ ꯊꯕꯛ ꯆꯥꯎꯅ ꯑꯃ ꯇꯧꯒꯤꯕꯗꯩ ꯇꯧꯔꯒꯖꯨ ꯅꯠꯇ꯭ꯔꯒ ꯒꯕꯔꯃꯦꯟꯒꯤ ꯊꯕꯛ ꯇꯧꯔꯦꯅꯖꯨ ꯑꯗꯨꯝ ꯀꯔꯞꯁꯟꯗꯤ ꯇꯧꯔꯤꯗꯅ ꯃꯥꯢ ꯐꯦꯃꯤꯂꯤ ꯅꯨꯡꯉꯥꯢꯅꯕ ꯍꯣꯠꯅꯕꯗ
ꯏꯌꯥꯕ ꯒꯔꯝꯦꯟꯒꯤ ꯃꯥꯅꯦ ꯒꯔꯃꯦꯟꯒꯤ ꯊꯕꯛ ꯇꯧꯕ ꯃꯤ ꯑꯃꯅ ꯀꯩꯁꯨ ꯌꯥꯝ ꯅꯨꯡꯉꯥꯢꯕ ꯀ꯭ꯂꯥꯁ ꯐꯦꯃꯤꯂꯤꯅꯤꯗ ꯒꯣꯕꯔꯃꯦꯟꯒꯤ ꯊꯕꯛ ꯇꯧꯕ ꯃꯤ ꯊꯕꯛ ꯒꯣꯕꯔꯃꯦꯟꯒꯤ ꯊꯕꯛ ꯁꯨꯡꯇꯧ ꯇꯧꯗꯕ ꯃꯤꯗꯨꯅ ꯀꯌꯥꯝ ꯋꯥꯅ ꯍꯤꯡꯉꯤꯗꯒꯦ ꯁꯦꯝꯕ ꯍꯥꯢꯑꯛ ꯀ꯭ꯂꯥꯁ ꯐꯦꯃꯤꯂꯤꯖꯤꯗꯤ ꯕꯤꯖꯤꯅꯦꯁ ꯀ꯭ꯂꯥꯁ ꯐꯦꯃꯤꯂꯤꯅꯦꯕ
ꯃꯥꯅꯦ
ꯁꯧꯔꯤꯛ ꯊꯥꯒꯤ ꯂꯤꯁꯤꯡ ꯐꯤꯐꯇꯤ ꯊꯥꯎꯖꯟ ꯆꯥꯕ ꯁꯚꯦꯟꯇꯤ ꯊꯥꯎꯖꯟ ꯆꯥꯕ ꯌꯨꯗꯤ ꯃꯤꯗꯜ ꯀ꯭ꯂꯥꯁ ꯐꯦꯝꯂꯤ ꯑꯣꯢꯒꯦꯕ ꯑꯉꯥꯡꯒꯤ ꯒꯦꯟ ꯃꯥꯛ ꯃꯥꯛ ꯁ꯭ꯀꯨꯜꯒꯤ ꯀꯥꯏꯊꯣꯛꯈꯤꯕꯗ ꯐꯣꯔꯇꯤ ꯊꯥꯎꯖꯟ ꯊꯥꯔꯇꯤ ꯊꯥꯎꯖꯟ ꯑꯩꯗꯤ ꯀꯩꯁꯨ ꯂꯩꯕ ꯅꯠꯇꯦ ꯑꯩꯈꯣꯏꯕꯅꯤꯄꯨꯔ ꯒꯤꯁꯨꯁꯥꯏꯇꯤ ꯄꯥꯟꯕ ꯌꯥꯝꯅ ꯐꯖꯕ ꯁꯣꯁꯥꯢꯇꯤ ꯑꯃꯁꯨ ꯑꯣꯢꯕꯅꯤꯅ ꯑ ꯂꯨꯇ ꯗꯦꯕ ꯀꯔꯃꯒꯤ ꯄꯩꯁꯥ ꯃꯌꯥꯝꯖꯤꯅꯦ ꯑꯁ ꯌꯥꯝ ꯍꯧꯖꯤꯛ ꯂꯨꯍꯣꯡ ꯄꯟꯊꯥ ꯑꯣꯢꯔꯦ ꯏꯌꯥꯝꯕ ꯀꯣꯛ ꯄꯥꯢꯔꯦꯗꯨꯅꯤ ꯍꯧꯖꯤꯛ ꯈꯣꯢꯒꯤ
ꯎꯝ ꯃꯥꯅꯤꯅꯦ ꯆꯨꯝꯃꯤꯅꯦ ꯑꯗꯣ ꯍꯧꯖꯤꯛꯁꯦ ꯂꯨꯍꯣꯡꯕ ꯍꯧꯖꯤꯛꯇꯤ ꯈꯣꯢ ꯃꯤꯑꯣꯢꯕꯅ ꯍꯤꯡꯉꯝꯅꯤꯅ ꯆꯠꯅꯕꯤ ꯍꯥꯢꯕ ꯑꯃꯖꯨ ꯂꯩ ꯑꯗꯨꯢꯗꯤ ꯁꯪꯁꯥꯔꯗꯤ ꯆꯠꯅꯔꯤꯕ ꯆꯠꯅ ꯂꯣꯟꯆꯠ ꯑꯗꯩꯗꯤ ꯇꯧꯔꯤꯕ ꯃꯌꯥꯝꯖꯦ ꯁꯤꯖꯨ ꯇꯧꯗ ꯌꯥꯗꯕꯅꯤ ꯅꯠꯇ꯭ꯔꯥ
ꯑꯣꯁ ꯏꯁꯥ ꯍꯣꯡꯕ ꯍꯣꯡꯗꯕ ꯃꯤꯒꯤ ꯂꯨꯍꯣꯡꯕꯗꯤ ꯈꯔ ꯇꯣꯢꯅ ꯆꯠꯇ ꯌꯥꯗꯦꯅ ꯆꯠꯂꯦ ꯈꯣꯢꯗꯤ ꯊꯕꯛ ꯅ ꯁꯤ ꯇꯧꯗ ꯌꯥꯗꯕꯁꯨ ꯑꯣꯢꯕ ꯑꯩꯅ ꯁꯤ ꯇꯧꯍꯧꯗ꯭ꯔꯗꯤꯅꯩ ꯑꯩꯉꯣꯟꯗ ꯍꯥꯢꯗꯨꯢꯖꯦ ꯑꯁ ꯈꯪꯗꯦ ꯆꯨ ꯇꯥꯗꯦ ꯑꯗꯨ ꯇꯧꯗꯦꯅ ꯍꯥꯢ ꯃꯤ ꯒꯤ ꯃꯤꯅꯣꯛ ꯃꯩꯁꯥ ꯍꯥꯢꯕ ꯑꯃꯖꯨ ꯂꯩ ꯍꯤꯡꯅꯤꯡꯕ ꯍꯤꯡꯉꯦꯕ ꯍꯥꯢꯗꯣ ꯑꯣꯢꯕꯅꯤꯅ ꯃꯤꯅ ꯑꯩꯒꯤ ꯆꯦꯡ ꯁꯨꯝꯗ ꯆꯦꯡꯕꯨꯗ ꯆꯦꯡ ꯂꯩꯇꯕꯗꯨꯗꯤ ꯀꯅꯥꯅꯁꯨ ꯎꯕꯤꯔꯣꯢꯕ ꯑꯩꯅ ꯁꯨꯝ ꯆꯠꯂꯨꯗꯕ ꯑꯩꯅ ꯁꯣꯔꯥꯠ ꯆꯠꯂꯨꯗꯕ ꯑꯗꯩ ꯃꯤꯒꯤ ꯀꯔ ꯑꯃ ꯆꯠꯂꯨꯗꯕꯗꯨꯗꯤ ꯑꯩ ꯃꯥ ꯂꯥꯛꯇꯦꯅꯦ ꯍꯥꯢꯗꯨꯢꯅꯦꯕ ꯁꯣꯝꯗ ꯑꯩꯒꯤ ꯆꯦꯡꯒꯗꯨꯖꯗꯤ ꯑꯩ ꯃꯉꯣꯟꯗ ꯄꯤꯒꯗꯞ ꯑꯄꯥꯝ ꯂꯩ ꯇꯥꯔꯗꯤ ꯑꯩꯗꯤ ꯅꯨꯃꯤꯠꯇꯨꯒꯤ ꯑꯣꯢꯅ ꯃꯥꯒꯤ ꯀꯔꯝꯃꯗꯨ ꯂꯥꯛꯑꯒ ꯊꯝꯄꯥꯛ ꯈꯨꯟꯄꯥꯛ ꯄꯨꯛꯊꯟꯅ ꯆꯥꯒꯤꯕ ꯌꯥꯢ ꯑꯗꯨ ꯑꯩꯌꯨꯝꯗ ꯂꯩ ꯂꯩꯍꯧꯔꯤꯕ ꯑꯩꯒꯤ ꯅꯨꯄꯤ ꯑꯉꯥꯡ ꯑꯗꯒꯤ ꯏꯇꯨ ꯏꯆꯥꯗꯗꯤ ꯀꯩꯗꯧꯅꯤ ꯃꯣꯏꯗꯤ ꯆꯔꯥꯃꯨꯛ ꯍꯦꯜꯂ ꯂꯩꯍꯧꯗꯣꯢꯅꯦꯕ
ꯍꯣꯢ
ꯃꯣꯢ ꯃꯌꯥꯝꯖꯤ ꯈꯟꯗꯒ ꯑꯦ ꯁꯨꯝꯕ ꯃꯌꯥꯝꯗꯨ ꯌꯥꯎꯔꯤꯕꯅꯦꯕ
ꯑꯗꯨꯅꯤ ꯇꯧꯔꯤꯖꯦ ꯎꯝ ꯈꯪꯗ ꯌꯨꯝ ꯀꯩ ꯄꯥꯜꯂꯛꯄ ꯍꯥꯢꯗꯤ ꯌꯨꯝ ꯀꯩꯒꯤ ꯂꯝꯕꯤꯗ ꯈꯣꯡ ꯊꯥꯡꯖꯤꯜꯂꯛꯑꯝꯗꯗꯤ ꯏꯆꯥ ꯁꯦꯝꯗ ꯌꯥꯔꯛꯑꯔꯣꯢ ꯁꯦꯟ ꯊꯨꯝ ꯊꯣꯛꯇ ꯌꯥꯔꯛꯑꯔꯣꯢ ꯅꯠꯇ꯭ꯔꯥ ꯍꯥꯏꯗꯤ ꯑ ꯄ꯭ꯂꯥꯟ ꯑꯃ ꯂꯩ ꯏꯊꯟꯅꯗꯤ ꯌꯨꯝ ꯄꯥꯟꯕ ꯖꯦ ꯌꯥꯝ ꯋꯥꯏ ꯍꯥꯏꯇꯥꯔꯦ ꯌꯨꯝ ꯄ꯭ꯂꯥꯟ ꯂꯩꯇꯅ ꯌꯨꯝ ꯄꯥꯟꯁꯤꯜꯂꯨꯔꯅꯤ ꯁꯦꯟꯊꯣꯛ ꯂꯝꯕꯤ ꯂꯩꯇꯅ ꯌꯨꯝ ꯄꯥꯜꯂꯨꯔꯅꯤ ꯈꯠꯅ ꯆꯩꯅꯕ ꯑꯗꯩꯗꯤ ꯏꯃꯨꯡꯗ ꯀ꯭ꯔꯥꯏꯝ ꯊꯣꯛꯂꯛꯄꯒꯤ ꯆꯥꯟꯁꯁꯨ ꯌꯥꯝ ꯋꯥꯡꯉꯦꯕ꯫ ꯄꯩꯁꯥ ꯁꯦꯟ ꯊꯣꯛꯂꯛꯇ꯭ꯔꯒꯗꯤ, ꯑꯩ ꯅꯨꯄꯤꯁꯤ ꯖꯨ ꯈꯣꯏꯒꯤ ꯑ ꯄꯩꯁꯥ ꯊꯣꯛꯇ꯭ꯔꯗꯤ ꯂꯝ ꯊꯣꯛꯑꯀꯥꯟꯗ ꯄꯩꯁꯥ ꯇꯥꯜꯂꯛꯄ ꯑꯗ‌ꯩꯗꯤ ꯈꯣꯏꯒꯤ ꯀꯅꯥꯒꯨꯝꯕ ꯋꯥꯈꯜ ꯐꯥꯊꯕ ꯉꯝꯗꯕꯁꯤꯡꯅ ꯐꯠꯇꯕ ꯂꯝꯕꯤꯗ ꯍꯦꯛ ꯃꯆꯥꯁꯤꯡ ꯊꯥꯛꯅꯕ ꯍꯣꯠꯅꯔꯛꯄꯗ ꯆꯠꯈꯤꯕ ꯃꯌꯥꯝ ꯑꯃꯁꯨ ꯌꯥꯎꯗꯕ ꯅꯠꯇꯦ ꯍꯥꯏꯇꯥꯔꯦꯅꯦ꯫
ꯑꯗꯨꯅ ꯁꯨ ꯈꯣꯏꯅꯗꯤ ꯉꯥꯡꯕꯤꯕ ꯁꯨꯝꯗ ꯃꯥꯅ ꯇꯧꯔꯤꯕ ꯁ꯭ꯇ꯭ꯔꯒꯜꯗꯨꯗꯤ ꯀꯅꯥꯝꯇꯅ ꯈꯪꯕꯤꯕ ꯅꯠꯇꯦꯕ꯫ ꯁꯞꯄꯣꯔꯠ ꯇꯧꯕꯤꯔꯒ ꯃꯥꯒꯤ ꯁꯤꯁꯇꯦꯝꯗꯨꯗ ꯐꯖꯅ ꯃꯇꯦꯡ ꯄꯥꯡꯕꯤꯕ ꯁꯤ ꯈꯣꯏꯒꯤ ꯒꯃꯦꯟꯅꯁꯨ ꯁꯣꯏꯕꯅꯤ ꯌꯥꯝ ꯑꯈꯣꯏꯒꯤ ꯄ꯭ꯔꯥꯖꯥ ꯃꯌꯥꯝꯁꯤꯒꯤ ꯀꯩꯅꯣ ꯇꯧꯕ ꯃꯇꯤꯛ ꯆꯥꯕ ꯁ꯭ꯀꯤꯝ ꯄꯤꯗꯅ ꯊꯕꯛ ꯇꯧꯅꯤꯉꯥꯏ ꯁꯥꯎꯠ ꯏꯟꯗꯤꯌꯥꯗ ꯄꯣꯛꯄ ꯃꯤ ꯂꯥꯏꯔꯤꯛ ꯈꯤꯇꯪ ꯇꯝꯕ ꯃꯤꯗꯤ ꯍꯤꯡꯕꯒꯤꯗꯃꯛ ꯇꯗꯤ ꯌꯥꯝꯅ ꯋꯥꯗꯦ ꯃꯤꯒꯤꯗꯤ ꯀꯝꯄꯅꯤ ꯂꯩꯔꯤꯕ ꯔꯦꯁꯇꯨꯔꯦꯟ ꯂꯩꯔꯤꯕ ꯑꯗꯩ ꯃꯅꯤ ꯄꯨꯔꯒꯤꯗꯤ ꯍꯤꯡꯕꯁꯦ ꯌꯥꯝ ꯅꯨꯡꯉꯥꯏꯅ ꯍꯤꯡꯕ ꯌꯥꯕ ꯂꯩꯕꯥꯛꯇꯤ ꯑꯣꯏꯕꯅꯤ ꯈꯣꯏꯒꯤ ꯇꯨꯔꯤꯖꯝ ꯆꯥꯎꯈꯠꯍꯟꯕ ꯑꯗꯨꯗꯒꯤ ꯍꯣꯇꯦꯜ ꯗꯦꯁ ꯂꯤꯡꯈꯠꯍꯟꯕ ꯇꯨꯔꯤꯖꯝ ꯏꯟꯗꯁꯇ꯭ꯔꯤꯁꯤ ꯑꯗꯨ ꯂꯤꯡ ꯇꯥꯔꯒꯗꯤ ꯃꯅꯤꯄꯨꯔꯗ ꯌꯥꯝꯅ ꯅꯨꯡꯉꯥꯏꯅ ꯍꯤꯡꯕ ꯌꯥꯕ ꯂꯩꯕꯥꯛꯇꯤ ꯑꯣꯏꯔꯤꯅꯦ ꯃꯤ ꯃꯌꯥꯝ ꯂꯝꯀꫭꯏꯕ ꯂꯥꯛꯍꯜꯂꯒ꯫
ꯃꯥꯅꯦ ꯏꯟꯗꯁꯇ꯭ꯔꯤꯒꯤꯗꯤ ꯁꯤ ꯏꯟꯐ꯭ꯔꯥꯁ꯭ꯇ꯭ꯔꯛꯆꯔ ꯑꯗꯩ ꯑꯈꯣꯏ ꯄ꯭ꯔꯥꯏꯕꯦꯠ ꯀꯝꯄꯅꯤꯁꯤꯡꯁꯤ ꯑꯆꯧ ꯑꯆꯧꯕ ꯂꯩꯔꯤꯗꯅ꯫ ꯁꯤ ꯄꯨꯁꯤꯟꯕꯤꯔꯛꯄ ꯑꯗꯨꯒ ꯇꯨꯔꯤꯖꯝꯒꯤ ꯁꯦꯛ ꯇꯔꯁꯤ ꯗꯤꯕꯂꯞꯃꯦꯟꯁꯦ ꯐꯖꯅ ꯒꯣꯕꯔꯃꯦꯟꯅ ꯁꯤꯟꯕꯤꯔꯕ ꯑꯗꯨ ꯑꯣꯏꯇꯥꯥꯔꯒꯗꯤ ꯒꯕꯔꯃꯦꯟꯒꯤ ꯊꯕꯛ ꯈꯛꯇꯪ ꯇꯥꯟꯅꯗ꯭ꯔꯁꯨꯨ ꯁꯤ ꯄ꯭ꯔꯥꯏꯚꯦꯠ ꯀꯝꯄꯅꯤ ꯑꯆꯧ ꯑꯆꯧꯕ ꯁꯥꯎꯠꯇ ꯑꯗꯨꯃꯥꯏꯅ ꯂꯤꯡꯈꯠꯂꯤ ꯑꯗꯨꯃꯥꯏꯅ ꯈꯣꯏꯒꯤ ꯃꯅꯤꯄꯨꯔꯗꯁꯨ ꯂꯤꯡꯈꯠꯄꯤꯔꯗꯤ ꯑ ꯀꯩꯗꯧꯕꯒꯤ ꯒꯕꯔꯃꯦꯟꯒꯤ ꯊꯕꯛ ꯇꯪ ꯗꯨꯝ ꯇꯥꯟꯅꯅꯤ ꯅꯠꯇ꯭ꯔꯥ ꯑꯗꯨꯝ ꯄ꯭ꯔꯥꯏꯚꯦꯠꯇꯪ ꯇꯥ ꯇꯧꯔꯒ ꯑꯗꯨꯝ ꯍꯤꯡꯕ ꯌꯥꯕ ꯃꯌꯥꯝ ꯑꯃ ꯃꯤ ꯁꯥꯎꯇꯗꯤ ꯑꯌꯥꯝꯕꯅ ꯄ꯭ꯔꯥꯏꯚꯦꯠ ꯉꯥꯛ ꯇꯅꯤ ꯇꯥꯟꯅꯔꯤꯁꯦ ꯒꯕꯔꯃꯦꯟ ꯊꯕꯛꯁꯦ ꯀꯌꯥ ꯏꯟꯇꯔꯦꯁ ꯂꯩꯅꯕ ꯉꯥꯛ ꯅꯠꯇꯦꯕ ꯃꯣꯏꯗꯤ꯫
ꯃꯥꯅ‌ꯦ ꯁꯣꯞꯋꯦꯌꯔ ꯏꯟꯗꯁꯇ꯭ꯔꯤ ꯀꯩꯅꯣꯗꯒ ꯏꯟꯗꯁꯇ꯭ꯔꯤ ꯁꯣꯞꯋꯦꯌꯔ ꯏꯟꯗꯁꯇ꯭ꯔꯤꯗꯒ ꯌꯥꯎꯔꯨꯔꯒ ꯑꯩꯒꯤ ꯁꯣꯞꯋꯦꯌꯥꯔ ꯑꯃꯒ ꯁꯦꯝꯕ ꯉꯝ ꯇꯥꯔꯒꯗꯤ ꯄꯩꯁꯥ ꯄꯥꯏꯕ ꯂꯥꯏ ꯃꯤ ꯑꯃ ꯑꯣꯏ ꯑꯗꯨ ꯃꯅꯤꯄꯨꯔꯒꯤꯗꯤ ꯑꯥ ꯃꯅꯤꯄꯨꯔ ꯁ꯭ꯇꯦꯠꯁꯤꯗ ꯄꯣꯠ ꯆꯩꯒꯤ ꯃꯃꯜꯁꯨ ꯏꯌꯥꯝꯕ ꯑꯈꯣꯏꯒꯤ ꯑꯣꯏꯅ ꯑ ꯇ꯭ꯔꯥꯟꯁꯄꯣꯔꯇꯦꯁꯟ ꯆꯥꯔꯖꯇꯅꯤ ꯈꯪꯗꯦ ꯑꯃꯗꯅꯤ ꯈꯪꯗꯦ ꯄꯣꯠꯁꯦ ꯂꯣꯏ ꯇꯥꯡꯉꯦꯀꯣ꯫
ꯎꯝ
ꯑꯀꯣ ꯃꯅꯤꯄꯨꯔꯗꯤ ꯏꯟꯗꯤꯌꯥꯒꯤ ꯑꯣꯏꯅ ꯌꯥꯝ ꯋꯥꯡꯕ ꯁ꯭ꯇꯦꯠ ꯑꯃꯗꯤ ꯑꯣꯏꯌꯦꯅ ꯈꯜꯂꯦ ꯑꯗꯨꯅ ꯑꯥ ꯍꯧꯖꯤꯛꯀꯤ ꯌꯨꯠ ꯅꯨꯄꯤ ꯊꯤꯕ ꯌꯨꯝ ꯄꯥꯟꯕꯒꯤ ꯂꯝꯕꯤꯁꯦ ꯌꯥꯝ ꯊꯦꯡꯗꯔꯦ ꯑꯗꯨꯅ ꯄꯣꯄꯨꯂꯦꯁꯟꯁꯨ ꯃꯩꯇꯩ ꯄꯣꯄꯨꯂꯦꯁꯟꯁꯦ ꯁꯦꯡꯅ ꯌꯥꯝ ꯍꯟꯗ ꯁꯤꯗ ꯌꯥꯝꯅ ꯋꯥꯈꯜ ꯈꯜꯂꯒ ꯑꯩ ꯍꯤꯡꯕꯒꯤ ꯑꯗꯨꯒꯤ ꯑꯗꯥꯒ ꯌꯥꯝ ꯈꯜꯂꯤꯕ ꯀꯝꯃꯨꯅꯤꯇꯤ ꯃꯩ ꯇꯩ ꯑꯧꯌ‌ꯦꯕ ꯑꯌꯥꯝꯕꯅ꯫ ꯑꯇꯣꯞꯄ ꯇꯤꯒ ꯌꯦꯡꯅꯕ ꯃꯇꯝꯗ ꯃꯩꯇꯩ ꯀꯝ ꯄꯣꯄꯨꯂꯦꯁꯟ ꯍꯟꯗꯔꯛꯏꯁꯦ ꯁꯤꯅꯁꯨ ꯑꯣꯏꯔꯝꯗꯧꯕ ꯃꯥꯜꯂꯦꯕ
ꯃꯥꯅꯦ ꯃꯥꯅꯦ ꯈꯣꯏ ꯃꯩꯇꯩꯒꯤꯖꯤꯅ ꯍꯥꯏꯗꯤ ꯁꯦꯟ ꯊꯣꯛ ꯂꯝꯕꯤ ꯂꯩꯇ꯭ꯔꯒꯗꯤ ꯌꯨꯝ ꯄꯥꯅꯤꯡꯉꯛꯇꯕ ꯅꯍꯥꯁꯤꯡꯁꯦ ꯃꯔꯝꯗꯤ ꯀꯩꯅꯣ ꯍꯥꯏꯀꯥꯟꯗ ꯍꯧꯖꯤꯛꯁꯦ ꯅꯍꯥꯡ ꯒꯩꯁ‌ꯦ ꯈꯣꯏꯒꯤ ꯑꯥ ꯍꯥꯟꯅ ꯑꯈꯣꯏꯒꯤ ꯊꯕꯛ ꯃꯤ ꯃꯁꯤꯡ ꯄꯣꯄꯨꯂꯦꯁꯟ ꯌꯥꯝꯗꯕꯅ ꯃꯔꯝ ꯑꯣꯏꯔ ꯀꯥꯟꯗ ꯁꯨꯅꯕ ꯑꯗꯩꯗꯤ ꯑꯥ ꯄꯩꯁꯥꯒꯤ ꯑꯥ ꯚꯦꯂꯨꯖꯨ ꯌꯥꯝꯅ ꯀꯩ ꯍꯥꯏꯇꯥꯔꯦ ꯅꯦꯝꯃꯝꯕ ꯍꯥꯏꯇꯥꯔꯦꯅꯦ ꯑꯈꯣꯏꯒꯤ ꯑꯥ ꯂꯨꯄꯥ ꯑꯃꯥꯒꯤ ꯚꯦꯂꯨꯒꯁꯤ ꯌꯥꯝꯅ ꯋꯥꯡꯉꯝꯕ ꯍꯥꯏꯇꯥꯔꯦ ꯑꯗꯣ ꯍꯧꯖꯤꯛꯇꯤ ꯆꯥꯝꯃꯩ ꯚꯦꯂꯨꯒꯥꯢꯁꯦ ꯀꯩꯁꯨ ꯂꯩ ꯇ꯭ꯔꯦꯗꯅ ꯂꯨꯄꯥ ꯑꯃꯩ ꯚꯦꯂꯨ ꯒꯁꯤ ꯌꯥꯝ ꯋꯥꯡꯉꯝꯃꯦꯕ ꯃꯇꯝꯗꯨꯗ ꯑꯗꯨꯅ ꯑꯥ ꯃꯔꯝ ꯑꯣꯏꯔꯀꯥꯟꯗ ꯌꯨꯝ ꯀꯩ ꯄꯥꯟꯅꯔꯝꯃꯦ ꯊꯥꯏꯅꯗꯤ ꯀꯩꯁꯨ ꯈꯟꯅꯔꯝꯗꯦ ꯍꯧꯖꯤꯛꯅ ꯑꯃꯨꯛ ꯂꯥꯏꯔꯤꯛ ꯂꯥꯏꯁꯨ ꯍꯩꯕꯒꯤ ꯆꯥꯡꯖꯤ ꯋꯥꯡꯈꯠꯂꯛꯄꯅꯦꯅ ꯁꯦꯟꯊꯣꯛ ꯂꯝꯕꯤꯖꯤ ꯂꯩꯇꯅ ꯌꯨꯝ ꯄꯥꯟꯕ ꯌꯥꯗꯦ ꯖꯤ ꯁꯨꯝ ꯈꯟꯅꯔꯛꯄ ꯑꯗꯨꯒ ꯊꯕꯛ ꯏꯪꯈꯥꯡ ꯁꯦꯟ ꯊꯣꯛꯅꯕꯒꯤ ꯂꯝꯕꯤꯉꯩꯖꯤ ꯋꯥꯠꯂꯛꯄ ꯒꯕꯔꯃꯦꯟꯀꯤ ꯊꯕꯛꯉꯩꯖꯦ ꯁꯨꯝ ꯑꯈꯣꯏꯒꯤ ꯃꯤ ꯈꯨꯗꯤꯡꯃꯛ ꯂꯣꯏꯟ ꯊꯕꯛ ꯄꯤꯕꯗꯤ ꯌꯥꯗꯕꯅꯦꯅ ꯃꯤ ꯃꯁꯤꯡꯅꯗꯤ ꯃꯤ ꯃꯁꯤꯡꯅꯗꯤ ꯍꯦꯟꯒꯠꯂꯛꯄ ꯂꯥꯏꯔꯤꯛ ꯍꯩꯕꯩ ꯃꯁꯤꯡꯅꯗꯤ ꯍꯦꯟꯒꯠꯂꯛꯑꯒ ꯊꯕꯛ ꯇꯥꯟꯅꯕ ꯃꯁꯤꯡ ꯌꯥꯝꯈꯠꯂꯛꯄ ꯒꯚꯔꯃꯦꯟꯀꯤ ꯃꯔꯝꯗꯤ ꯑꯈꯣꯏ ꯃꯅꯤꯄꯨꯔꯗ ꯄ꯭ꯔꯥꯏꯚꯦꯠ ꯁꯦꯛꯇꯔ ꯑꯆꯧꯕ ꯑꯗꯨꯒ ꯑꯥ ꯑꯥꯈꯣꯏꯒꯤ ꯀꯝꯄꯅꯤ ꯑꯆꯧ ꯑꯆꯧꯕ ꯂꯩꯇꯕꯅꯥ ꯃꯔꯝ ꯑꯣꯏꯔꯀꯥꯟ ꯒꯣꯚꯔꯃꯦꯟꯒꯤ ꯊꯕꯛꯇ ꯂꯣꯏ ꯇꯥꯏꯅꯔꯛꯄ ꯁꯤꯅ ꯃꯔꯝ ꯑꯣꯏꯔꯀꯥꯟꯗ ꯂꯣꯏꯅ ꯑꯋꯥꯕꯁꯤ ꯅꯪꯅꯔꯤ ꯉꯥꯛꯇꯅꯤ ꯍꯥꯏꯇꯥꯔꯦ
ꯃꯥꯅꯤ ꯃꯅꯤꯄꯨꯔꯒꯤ ꯌꯥꯝꯕ ꯖꯄꯥꯟꯒꯤ ꯇꯥꯏꯞꯇ ꯅꯨꯄꯤ ꯊꯤꯗꯕꯤ ꯅꯨꯄꯤ ꯊꯤꯕꯒꯤ ꯆꯥꯡ ꯌꯥꯝ ꯍꯟꯗꯕꯒꯤ ꯃꯑꯣꯡꯗ ꯂꯥꯛꯇꯤ ꯂꯥꯛꯁꯤꯜꯂꯕꯅꯤ ꯍꯧꯖꯤꯛ ꯖꯄꯥꯟ ꯍꯥꯢꯗꯤ ꯃꯣꯏꯒꯤ ꯏꯃꯤꯒ꯭ꯔꯦꯁꯟꯅꯦꯕ ꯃꯣꯏꯅ ꯍꯧꯖꯤꯛ ꯉꯥꯏꯔꯤꯖꯦ ꯖꯥꯄꯥꯟ ꯍꯥꯏꯕꯗ ꯇꯥꯟ ꯆꯥꯗ꯭ꯔꯗꯤ ꯃꯨꯠꯈꯤꯕ ꯌꯥꯕꯒꯤ ꯆꯥꯡ ꯂꯩꯔꯦ ꯍꯥꯏꯕꯒꯤ ꯀꯩꯅꯣ ꯕꯥꯎ ꯂꯥꯎꯊꯣꯛꯑꯕꯅꯦ ꯌꯨꯝ ꯀꯌꯥ ꯃꯣꯏꯒꯤꯗꯤ ꯌꯨꯝ ꯌꯨꯝ ꯃꯌꯥꯝ ꯑꯃꯥ ꯃꯤꯕꯥꯎ ꯂꯩꯅꯗꯕꯤꯗ ꯐ꯭ꯔꯤꯗ ꯂꯩ ꯍꯥꯏꯗꯣ
ꯍꯣꯏ ꯈꯨꯡꯒꯪꯗꯗꯤ ꯌꯨꯝꯗ ꯃꯤ ꯂꯩꯅꯗ꯭ꯔꯦ ꯍꯥꯏꯗꯤ ꯁꯍꯔꯗ ꯑꯗꯨꯝ ꯍꯣꯡꯒꯠꯅꯒꯤꯕ ꯑꯗꯨꯅ ꯃꯤ ꯃꯁꯤꯡꯖꯦ ꯁꯨꯝ ꯋꯥꯠꯂꯛꯄ ꯄꯣꯄꯨꯂꯦꯁꯟꯖꯦ
ꯑꯗꯒꯤ ꯑꯥ ꯖꯄꯥꯟ ꯌꯥꯝ ꯅꯨꯡꯉꯥꯏꯇ꯭ꯔꯤꯖꯤꯅ ꯃꯣꯏꯒꯤ ꯌꯨꯠꯀꯤ ꯄꯣꯄꯨꯂꯦꯁꯟꯒ ꯑꯥꯗꯜꯒꯤ ꯄꯣꯄꯨꯂꯦꯁꯟꯒꯁꯦ ꯌꯦꯡꯅꯕꯗ ꯑꯗ ꯌꯨꯠꯇꯤ ꯌꯥꯝ ꯅꯦꯝꯒ꯭ꯔꯦꯕ ꯑꯥ ꯍꯟ ꯆꯍꯤ ꯑꯥꯆꯥꯝꯃꯒꯤ ꯑꯦꯠ ꯁꯚꯦꯟꯇꯤ ꯑꯦꯠꯇꯤꯒꯤ ꯃꯊꯛꯀꯤ ꯄꯣꯄꯨꯂꯦꯁꯟꯖꯦ ꯃꯣꯏꯅꯗꯤ ꯌꯥꯝ ꯅꯦꯝꯃꯤꯅꯦꯕ ꯁꯤ ꯆꯤꯟꯖꯥꯛꯅꯖꯨ ꯑꯣꯏꯕ ꯖꯥꯠꯅꯤꯗ ꯑꯩ ꯃꯣꯏ ꯆꯥꯕ ꯊꯛꯄꯒꯤ ꯃꯑꯣꯡ ꯐꯖꯩ
ꯆꯤꯟꯖꯥꯛ ꯖꯄꯥꯟꯗꯗꯤ ꯑꯍꯟꯅ ꯃꯁꯤꯡ ꯍꯦꯜꯂꯦ ꯑꯗꯨ ꯅꯍꯥꯗꯒꯤ ꯃꯔꯝꯗꯤ ꯃꯣꯏꯒꯤꯅ ꯑꯃꯨꯛ ꯄꯣꯄꯨꯂꯦꯁꯟ ꯆꯤꯟꯖꯥꯛꯇꯒꯤ ꯑꯗꯨꯒ ꯑꯥ ꯃꯣꯏꯒꯤ ꯑꯥ ꯑꯥꯈꯣꯏ ꯀꯔꯤ ꯍꯥꯏꯇꯥꯔꯦ ꯍꯤꯡꯉꯤꯕ ꯅꯣꯡꯃꯒꯤ ꯍꯤꯡꯉꯤꯕꯒꯤ ꯈꯨꯍꯤꯡ ꯂꯥꯏꯞ ꯏꯁꯇꯥꯏꯟ ꯖꯤꯡꯖꯦ ꯑꯥꯈꯣꯏꯒꯤ ꯏꯟꯗꯤꯌꯥꯒ ꯌꯥꯝ ꯈꯦꯠꯅꯕ ꯍꯥꯏꯇꯥꯔꯦ ꯑꯗꯨꯅ ꯑꯥꯈꯣꯏ ꯏꯟꯗꯤꯌꯥꯒꯤꯅ ꯑꯍꯜꯁꯤꯡꯖꯦ ꯆꯍꯤ ꯍꯨꯝꯐꯨ ꯍꯨꯝꯗ꯭ꯔꯥ ꯁꯨꯔꯗꯤ ꯑꯌꯥꯝꯕꯅ ꯃꯄꯨꯟꯁꯤꯖꯦ ꯂꯥꯏꯕ ꯁꯦ ꯑꯗꯨꯝ ꯂꯣꯏꯒꯜꯂꯦ ꯑꯗꯨꯒ ꯖꯄꯥꯟꯒꯤꯅ ꯆꯥꯝꯃ ꯍꯦꯟꯕꯧ ꯆꯥꯝꯃ ꯁꯨꯕꯧꯗꯤ ꯑꯗꯨꯝ ꯄꯨꯟꯁꯤ ꯒꯜꯂꯦ ꯃꯣꯏꯒꯤ ꯍꯤꯡꯕꯒꯤ ꯏꯁꯇꯥꯏꯖꯤꯅ ꯍꯥꯏꯇꯥꯔꯦꯅꯦ ꯆꯥ ꯊꯛꯄ ꯅꯤꯌꯣꯝ ꯅꯥꯏꯕ
ꯑꯈꯣꯏꯒꯤ ꯃꯤ ꯌꯥꯝꯕꯩ ꯃꯇꯨꯡ ꯏꯟꯅ ꯏꯟꯗꯤꯌꯥꯒꯤꯗꯤ ꯁꯦꯛꯇꯔ ꯀꯩꯅꯣꯗ ꯂꯧꯎ ꯁꯤꯡꯎꯕꯒꯤ ꯁꯦꯛꯇꯔꯖꯤꯗ ꯆꯥꯢꯔꯤꯕ ꯍꯤꯗꯥꯛ ꯂꯥꯡꯊꯛ ꯐꯔꯥꯠꯇꯤꯂꯥꯏꯖꯔ ꯃꯌꯥꯝꯖꯤꯅ ꯖꯥꯠꯅꯤ ꯃꯌꯥꯝꯖꯤꯅ ꯃꯇꯝ ꯈꯔꯥꯒꯤꯗꯤ ꯌꯥꯅ ꯌꯥꯅꯕ ꯁꯤꯟꯕꯅꯤꯅ ꯃꯇꯝ ꯈꯔꯥꯒꯤꯗꯤ ꯌꯥꯕ ꯈ꯭ꯔꯥ ꯂꯩꯔꯒꯗꯤ ꯑꯥꯈꯣꯏꯒꯤ ꯑꯣꯏꯅ ꯑꯁꯣꯛꯄ ꯑꯃꯥꯡꯕ ꯉꯥꯛꯇ ꯑꯣꯏꯕ ꯑꯗꯨꯅ ꯑꯣꯏꯕ ꯖꯥꯠꯅꯤ ꯑꯌꯥꯝꯕ ꯆꯍꯤꯖꯨ ꯌꯥꯝ ꯁꯥꯡꯉꯤ ꯁꯤꯖꯦ
ꯎꯝ
ꯖꯄꯥꯟꯒꯤ ꯃꯅꯤꯄꯨꯔꯗꯖꯨ ꯖꯄꯥꯟꯒꯤ ꯐꯤꯚꯝꯗ ꯂꯥꯛꯇ꯭ꯔꯤꯕ꯭ꯔꯥ ꯅꯨꯄꯤ ꯊꯤꯕ ꯐꯪ ꯅꯨꯄꯤ ꯊꯤꯅꯤ ꯈꯪꯅꯗꯕꯤ ꯇꯨꯡꯗ ꯃꯥꯏ ꯀꯦꯔꯤꯌꯥꯔ ꯀꯦꯔꯤꯌꯥꯔ ꯍ‌ꯣꯠꯅꯔꯤꯉꯩ ꯈꯪꯅꯩ ꯎꯔꯤꯕ ꯉꯩꯖꯦ ꯈꯔ ꯊꯤꯡꯉꯥꯎ ꯂꯩꯉꯥꯎ ꯑꯉꯥꯡ ꯑꯣꯏꯔꯤꯉꯩꯗ ꯅꯨꯄꯤ ꯊꯤꯈꯤꯕꯅ ꯊꯤꯈꯤ ꯃꯌꯨꯝ ꯄꯥꯟꯈꯤꯕꯅ ꯄꯥꯟꯈꯤ ꯃꯣꯏꯗꯣ ꯑꯗꯨꯝ ꯂꯩ ꯌꯥꯅ ꯌꯥꯅꯕ ꯍꯤꯡꯉꯤ ꯑꯗꯨ ꯌꯥꯅ ꯌꯥꯅꯕ ꯍꯤꯡꯉꯤ ꯑꯣꯏ ꯇꯥꯥꯔꯁꯨ ꯌꯥꯝꯕ ꯃꯣꯏꯒꯤ ꯄꯨꯟꯁꯤ ꯃꯍꯤꯡꯗꯨ ꯌꯦꯡꯕꯗ ꯑꯩꯈꯣꯏꯅ ꯈꯤꯇꯪ ꯑ ꯑꯉꯥꯡ ꯁꯦꯝꯕꯗꯅꯤ ꯈꯪꯗꯦ ꯆꯥꯕ ꯊꯛꯄꯗꯅꯤ ꯈꯪꯗ‌ꯦ ꯌꯥꯝꯅ ꯅꯨꯡꯉꯥꯏꯖꯗꯕ ꯄꯨꯟꯁꯤ ꯃꯍꯤꯡ ꯃꯌꯥꯝ ꯑꯃꯁꯨ ꯊꯦꯡꯅꯩ ꯌꯦꯕ ꯀꯅꯥꯒꯨꯝꯕ ꯄꯩꯁꯥ ꯈꯔꯒꯤ ꯐꯦꯃꯤꯂꯤꯗꯤ ꯐꯕ ꯋꯥꯅꯦꯕ ꯗꯨꯨꯅꯕꯨ ꯑ ꯃꯆꯥ ꯃꯁꯨ ꯂꯥꯏꯔꯤꯛ ꯇꯝꯕ ꯇꯝꯍꯜ ꯇꯝꯍꯜꯂꯛꯇꯕ ꯇꯝꯍꯟ ꯇꯥꯔꯒꯁꯨ ꯑꯩꯈꯣꯏꯒꯤ ꯁꯤꯁꯇꯦꯝ ꯍꯧꯖꯤꯛ ꯏꯟꯗꯤꯌꯥꯒꯤ ꯑꯦꯁ ꯑꯦꯁ ꯑꯦꯒꯤ ꯁꯤꯁꯇꯦꯝ ꯁꯔꯚ ꯁꯤꯛꯁꯥ ꯑꯔꯕꯤꯌꯥꯟꯒꯤ ꯁꯤꯁꯇꯦꯝ ꯐ꯭ꯔꯤ ꯑꯦꯟ ꯀꯝꯄꯜꯁꯔꯤꯒꯤ ꯁꯤꯒꯤ ꯁꯤꯁꯇꯦꯝꯁꯤꯗ ꯑ ꯈꯤꯇꯪ ꯁꯀꯨꯜꯉꯩꯒꯤ ꯐꯤꯚꯝꯁꯤꯁꯨ ꯁ꯭ꯀꯨꯜꯅꯤ ꯍꯥꯏꯔꯒ ꯁ꯭ꯀꯨꯜꯈꯛ ꯂꯩꯕꯒꯤ ꯃꯑꯣꯡ ꯑꯣꯖꯥꯒꯤ ꯐꯤ ꯑꯣꯖꯥꯅ ꯂꯥꯏꯔꯤꯛ ꯏꯇꯥꯛ ꯇꯥꯛꯄꯤꯗꯕꯅꯤꯅ ꯂꯥꯏꯔꯤꯛ ꯂꯥꯏꯁꯨ ꯍꯕꯩꯒꯤ ꯆꯥꯡ ꯅ‌ꯦꯝꯃ‌ꯦ ꯑꯗꯨꯅ ꯍ‌ꯣꯏ ꯁꯥꯟꯅꯕ ꯑꯣꯏꯒꯦꯔꯥ ꯑꯩꯈꯣꯏꯒꯤ ꯁꯣꯁꯥꯏꯇꯤꯁꯤꯗ ꯕꯦꯛꯋꯥꯔꯗ ꯂꯥꯛꯅꯤꯡꯉꯥꯏ ꯃꯆꯥꯛꯁꯨ ꯑꯣꯏꯔꯤꯅꯦꯕ ꯍꯧꯖꯤꯛꯀꯤ ꯇ꯭ꯋꯦꯟꯇꯤ ꯐꯥꯔꯁ ꯁꯦꯟꯆꯨꯔꯤꯁꯤꯗꯗꯤ ꯃꯤꯉꯩꯁꯦ ꯃꯌꯥꯗ ꯃꯩ ꯍꯧꯔꯤꯉꯩ ꯂꯥꯏꯔꯤꯛ ꯍꯩꯅꯔꯕ ꯃꯇꯝꯅꯦꯕ ꯁꯤꯒꯤ ꯁꯤꯁꯇꯦꯝ ꯑꯉꯥꯡ ꯑꯣꯏꯅ ꯌꯨꯝ ꯄꯥꯟꯕꯒꯤ ꯁꯤꯁꯇꯦꯝ ꯑꯥꯔꯂꯤ ꯃꯦꯔꯦꯖꯁꯦ ꯈꯤꯇꯪ ꯐꯠꯇꯕꯁꯨ ꯎꯏ ꯏꯌꯥꯝꯕ ꯃꯦꯖ‌ꯣꯔꯦꯁꯟ ꯑꯣꯢꯔꯦ ꯍꯥꯟꯅ ꯈꯟꯗꯕ ꯉꯝꯃꯀꯥꯟꯗ ꯊꯕꯛꯁꯦ ꯄꯥꯡꯊꯣꯛꯑꯗꯤ ꯂꯣꯏꯅꯃꯛ ꯃꯥꯏ ꯄꯥꯛꯀꯗꯕ
ꯑ ꯑꯃꯔꯣꯝꯗ ꯍꯥꯏꯔꯣꯒꯗꯤ ꯁꯦꯡꯅ ꯍꯥꯏꯔꯒꯗꯤ ꯊꯤꯉꯥꯎ ꯂꯩꯉꯥꯎ ꯄꯥꯜꯍꯧꯕꯗꯨꯅ ꯑꯃꯔꯣꯝꯗꯃꯨꯛ ꯐꯕ ꯑꯃꯨꯛ ꯌꯥꯎꯔꯤ ꯍꯥꯏꯗꯤ ꯎꯝ ꯑꯩꯗꯤ ꯑꯈꯣꯏ ꯍꯧꯖꯤꯛ ꯑ ꯑꯥ ꯂꯥꯏꯔꯤꯛ ꯑꯥꯌꯧꯅ ꯇꯝꯁꯤꯜꯂꯨꯔꯅꯤ ꯑꯗꯨ ꯊꯕꯛꯇꯤ ꯐꯪꯗ꯭ꯔꯕꯅꯤꯅ ꯋꯥꯈꯟꯗꯣ ꯈꯜꯂꯤꯉꯩꯗ